ꯍ ꯍ ꯑꯝ ꯀꯩ ꯇꯧꯔꯤꯒꯦ
ꯋꯥꯀꯤꯡ ꯆꯠꯂꯤꯌꯦ
ꯀꯔꯥꯏꯗꯔꯣ
ꯌꯨꯝ ꯃꯅꯤꯡꯗ
ꯑꯣ ꯅꯪ ꯒ꯭ꯔꯦꯖꯨꯑꯦꯁꯟ ꯂꯣꯏꯈ꯭ꯔꯕ꯭ꯔꯣ
ꯂꯣꯏꯗꯦꯗ ꯐꯤꯐ ꯁꯤꯃꯤꯁꯇꯔ ꯑꯦꯛꯖꯝ ꯊꯥꯔꯒ ꯑꯗꯨꯝ ꯇꯣꯈ꯭ꯔꯦꯗ
ꯑꯣ ꯁꯦꯝꯀꯣ ꯀꯣꯂꯦꯖ ꯇꯒꯤ
ꯅꯠꯇꯦ ꯀꯦ ꯑꯦꯝ ꯁꯤ
ꯀꯦ ꯑꯦꯝ ꯁꯤ ꯀꯗꯥꯏ ꯃꯐꯝ ꯖꯒꯥꯗ꯭ꯔꯥ ꯀꯥꯢ ꯖꯒꯥꯗ꯭ꯔꯥ ꯅꯪꯒꯤꯗꯣ ꯀꯥꯎꯋꯦ ꯀꯣꯝꯂꯥ ꯊꯥꯕꯤꯗꯔꯥ
ꯁꯤꯒꯤ
ꯑꯣ ꯅꯪ ꯅꯍꯥꯟꯗꯤ ꯀꯣꯝꯂꯥ ꯊꯥꯕꯤꯗꯒꯤ ꯁꯦꯝꯄꯣꯗ ꯀꯣꯝꯂꯥ ꯊꯥꯕꯤꯗ ꯅꯠꯇ꯭ꯔꯣ
ꯍꯣꯏ
ꯎꯝ ꯑꯗꯨ ꯂꯣꯏꯁꯤꯟꯗ꯭ꯔꯦ ꯇꯣꯛꯈ꯭ꯔꯦ ꯑꯗꯨꯝ
ꯇꯧꯈ꯭ꯔꯦꯗ ꯀꯔꯤ ꯇꯧꯒꯅꯤ ꯕꯤ ꯑꯦ ꯂꯣꯏꯔꯒꯁꯨ ꯑꯥ ꯃꯤꯗꯣ ꯃꯤ ꯑꯃꯅ ꯑꯦꯛꯖꯥꯝ ꯆꯥꯎꯕ ꯊꯥꯅꯉꯥꯏ ꯑꯣꯏꯕꯁꯨ ꯅꯠꯇꯦ ꯑꯦꯗꯃꯤꯠ ꯀꯥꯔꯗ ꯁꯨꯛꯂ ꯂꯥꯛꯇ꯭ꯔꯅꯦ ꯍꯟꯗꯛꯀꯤ ꯁꯕꯥꯏꯒꯤ ꯇ꯭ꯔꯤꯠꯃꯦꯟꯗꯨ ꯁꯤ ꯑꯥꯔ ꯄꯤ ꯑꯦꯐꯀꯤ ꯑꯃ ꯂꯥꯛꯇ꯭ꯔꯥ
ꯀꯔꯝꯕꯅꯣ
ꯁꯝꯌꯥꯄꯤꯒꯤ ꯇ꯭ꯔꯦꯠ ꯃꯦꯟꯗꯨ ꯁꯝ ꯀꯛꯄ ꯑꯗꯨ ꯑꯗꯥ ꯑꯩꯈꯣꯏꯗꯣ
ꯑꯁ ꯑꯩ ꯈꯪꯗ꯭ꯔꯦ ꯅꯪ ꯍꯥꯏꯖꯦ ꯀꯔꯝꯕꯅꯣ
ꯇ꯭ꯔꯤꯗꯃꯦꯟ ꯀꯩꯅꯣꯒꯤ ꯔꯤꯀ꯭ꯔꯨꯏꯠꯀꯤ ꯑꯃ ꯂꯥꯛꯄꯅꯦ ꯁꯤ ꯑꯔ ꯄꯤ ꯑꯦꯐꯀꯤ ꯚꯦꯀꯦꯟꯁꯤ ꯁꯤꯗꯨ ꯅꯥꯏꯟ ꯊꯥꯎꯖꯟꯗ ꯑꯣꯏꯕꯅꯦ
ꯑꯣ
ꯑꯦꯁ ꯑꯦꯁ ꯁꯤꯗꯤ ꯑꯣꯏ ꯔꯣꯏꯗ ꯅꯠꯇ꯭ꯔ ꯇ꯭ꯔꯥꯢ ꯇꯧ
ꯇꯧꯅ ꯁꯕꯥꯥꯏ
ꯑꯩꯗꯤ ꯁꯤꯐꯥꯢꯒꯤꯗꯤ ꯇꯧꯗꯦ ꯑꯦ ꯁꯦ ꯁꯤꯖꯤꯌꯦꯜꯒꯨꯝꯕꯀꯣ
ꯑꯩꯈꯣꯏ ꯈꯨꯟꯗꯁꯨ ꯁꯤꯐꯥꯏ ꯌꯥꯝ ꯈꯔꯦꯅꯦ ꯑꯦꯁ ꯑꯦꯁ ꯁꯤꯗ ꯑꯩꯈꯣꯏ ꯈꯛꯇ ꯕꯨꯗꯨ ꯇꯥꯔꯦꯗ
ꯑꯣ ꯑꯦꯁ ꯑꯦꯁ ꯁꯤꯗ ꯄꯥꯁ ꯇꯧꯕꯁꯤꯕꯥꯏ ꯌꯥꯝꯃꯦꯕ
ꯎꯝ ꯑꯃꯗꯨꯅ ꯁꯤꯥꯏ ꯑꯦꯁ ꯑꯦ ꯁꯤ ꯑꯥꯏ ꯑꯦꯁ ꯑꯦꯐ ꯗꯀꯣ ꯁ꯭ꯇꯥꯔ ꯑꯅꯤ ꯀꯔꯤ ꯀꯔꯤ ꯑꯣꯐꯤꯁꯥꯔꯔ ꯈꯪꯗꯦ
ꯁꯤ ꯑꯥꯢ ꯑꯦꯁ ꯑꯦꯐ ꯑꯦꯁꯑꯥꯢ ꯁꯤ ꯄꯤ ꯑꯣꯗꯤ ꯆꯪꯅꯤꯡꯒꯅꯣ ꯎꯝ
ꯍꯣꯏ ꯑꯦꯛꯖꯥꯝ ꯊꯥꯔꯒ ꯒꯨꯞꯕꯗꯨ
ꯎꯝ ꯏꯁꯇꯥꯔꯑꯥꯅꯤꯅꯤ ꯗꯥꯏꯔꯦꯛ ꯗꯥꯏꯔꯦꯛ ꯑꯦꯁ ꯑꯥꯏꯗꯨ ꯔꯦꯡꯒꯤꯅꯦꯕ ꯗꯥꯏꯔꯦꯛ ꯁꯤ ꯄꯤ ꯑꯣ ꯍꯥꯏꯅꯀꯣ ꯍꯣꯏ ꯑꯩ ꯈꯔ ꯄꯥꯒꯗꯧꯕ
ꯎꯝ ꯁꯤ ꯑꯥꯏ ꯁꯤ ꯑꯥꯏ ꯑꯦ ꯗ ꯁꯤ ꯑꯥꯏ ꯑꯦꯁ ꯑꯦꯐꯁꯦ ꯀꯩꯅꯣ ꯈꯣꯠꯇꯅꯤꯗ ꯄꯣꯠꯇ ꯈꯛꯇ ꯂꯩꯕꯅꯤꯗꯀꯣ
ꯑꯥꯌꯔ ꯄꯣꯠꯇ ꯂꯩꯕ ꯁꯤꯐꯥꯏꯁꯤꯡꯗꯣ ꯎꯝ
ꯎꯝ ꯑꯍꯝ ꯍꯟꯗꯛ ꯀꯣꯟꯅ ꯑꯩꯈꯣꯏꯒꯤ ꯕꯦꯁꯀꯤ ꯃꯤꯁꯤꯡꯁꯤꯗꯤ ꯑꯃꯠꯇ ꯌꯥ ꯌꯥꯗ꯭ꯔꯦꯗ
ꯍꯥ ꯀꯩ ꯍꯥꯏꯕꯅꯣ ꯀꯩ ꯍꯥꯏꯕꯅꯣ ꯅꯪ ꯍꯥꯏꯕꯗꯣ ꯑꯩ ꯚꯥꯕ ꯇꯥꯗꯦ
ꯑ ꯇꯤꯚ ꯏ꯭ꯔꯣ ꯃꯟꯗꯨ ꯀꯤ ꯌꯦꯡꯕ꯭ꯔꯣ ꯃꯈꯣꯜ
ꯇꯤꯚꯤ ꯌꯦꯡꯗꯦ ꯇꯤꯚꯤ ꯌꯦꯡꯗꯦ ꯑꯗꯨꯝ ꯍꯌꯦꯡ ꯒꯤ ꯑꯦꯛꯖꯥꯝꯒꯤ ꯍꯌꯦꯡꯒꯤ ꯁꯕꯖꯦꯛ ꯀꯣꯏꯁꯟ ꯈꯔ ꯌꯦꯡꯉꯝ ꯕꯅꯤꯗ
ꯃꯈꯣꯠ ꯇꯥꯕ
ꯑꯣ ꯍꯌꯦꯡꯁꯦ ꯑꯦꯛꯖꯥꯝ ꯂꯩꯌꯦꯅꯦ ꯏꯛꯅꯧꯒꯤꯀꯣ
ꯎꯝ ꯃꯥꯏ ꯄꯥꯎꯑꯣꯢꯌꯦ ꯍ ꯐꯁꯔ ꯀꯥ ꯑꯣꯏꯔ ꯀꯣ ꯄꯁꯅꯤ ꯄꯥꯛ ꯑ ꯂ ꯂꯨꯄꯥ ꯆꯥ ꯃꯅꯅꯤꯕ꯭ꯔꯣ ꯈꯔ ꯈꯪꯕꯤꯕ꯭ꯔꯣ ꯑꯗꯨ ꯁꯤꯡꯕꯤꯗ꯭ꯔꯤꯅꯦ ꯅꯪꯁꯦ
ꯀꯗꯥꯏꯗꯒꯤ ꯆꯥꯃ ꯅꯤꯕ꯭ꯔꯣ ꯑꯩꯅ ꯅꯪꯕꯨ ꯑꯁ ꯅꯪꯁꯨ ꯂꯣꯏꯔꯦ ꯕꯤꯍꯥꯔꯤꯒꯤ ꯇꯥꯏꯞꯇ
ꯅꯪꯒꯤ ꯌꯨꯗꯣ ꯍꯦ ꯌꯨꯝ ꯆꯠꯅꯉꯥꯏꯒꯤ ꯄꯤꯛꯑꯣ ꯀꯥꯏꯔꯛ ꯆꯦꯛꯀꯣꯟꯗ ꯂꯩꯕ ꯑꯥ
ꯅꯪꯅꯀꯣ
ꯍꯣꯏ
ꯍꯣꯏꯅꯦ ꯁꯤ ꯁꯤꯜꯂꯣ ꯁꯤꯜꯂꯣ ꯑꯩ ꯀꯥꯎꯈ꯭ꯔꯕ ꯑꯁ ꯐꯔꯦꯅꯦ ꯅꯪꯅ ꯅꯤꯡꯁꯤꯡꯍꯟꯗꯅ ꯀꯨꯏꯔꯕꯅꯤꯍꯦ ꯗ꯭ꯔꯦꯁ ꯌꯥꯎꯔꯗꯤ ꯑꯥ ꯌꯧꯔꯝꯃꯅꯤ
ꯑ ꯁꯤꯡꯉꯔꯣꯢ ꯑꯗꯨꯗꯤ
ꯏꯟꯇꯔꯦꯁ ꯏꯟꯇꯔꯦꯁ ꯌꯥꯎꯔꯝꯒ ꯗꯤ ꯂꯨꯄꯥ ꯄꯩꯁꯥ ꯑꯥ ꯌꯧꯔꯃꯅꯤ ꯑꯗ
ꯎꯝ
ꯁꯤꯂꯣ ꯍꯦ ꯄꯔ ꯑꯩ ꯄꯩꯁꯥ ꯍꯟꯇꯛ ꯌꯥꯝ ꯋꯥꯔꯦ
ꯎꯝ ꯌꯥꯝ ꯁꯦꯔꯦꯁ ꯐꯖ ꯍꯥꯏꯌꯣꯔꯗꯅ ꯅꯪꯒꯤ ꯑꯩꯥꯏ ꯄꯦꯠ ꯇꯨ ꯌꯣꯟꯈ꯭ꯔꯔꯕꯣ ꯎꯝ
ꯑ ꯑꯩꯒꯤ ꯑꯥꯏꯄꯦꯠꯇꯨꯗꯤ ꯌꯣꯟꯗ꯭ꯔꯤꯗ ꯍꯧꯖꯤꯛ ꯄꯥꯏꯔꯤꯑꯌꯦꯗ
ꯎꯝ
ꯀꯩ ꯑꯅꯧ
ꯍ ꯅ ꯃꯥꯁꯇ꯭ꯔ ꯇꯝꯂꯤꯕ꯭ꯔꯣ ꯍꯥꯥ
ꯍꯣꯏ
ꯎꯝ ꯆꯠ ꯆꯍꯤ ꯀꯌꯥ ꯇꯝꯒꯗꯕꯅꯣ ꯅꯉꯣꯟ ꯑꯗꯨꯕꯨ
ꯆꯍꯤ ꯑꯅꯤꯅꯤ ꯍꯟꯗꯛ ꯍꯧꯖꯤꯛ ꯑꯦꯛꯖꯥꯝ ꯊꯥꯕꯁꯤꯅ ꯂꯣꯏꯈ꯭ꯔꯅꯤ
ꯏꯍꯦ ꯆꯍꯤ ꯑꯅꯤ ꯑꯣꯏꯔꯗꯤ ꯕꯤ ꯉꯥꯏ
ꯍꯥꯥ
ꯕꯤ ꯑꯦꯠ ꯉꯍꯥꯟꯅ ꯂꯣꯏ ꯂꯣꯏꯔꯕ ꯅꯠ ꯇ꯭ꯔꯣ ꯑꯗꯨꯒ ꯍ ꯍꯟꯗꯛ ꯅ ꯀꯔꯤꯒꯤ ꯆꯍꯤ ꯑꯅꯤ ꯈꯛ ꯉꯥꯏꯔꯤꯕ
ꯑꯩꯗꯤ ꯒꯦꯞ ꯂꯩꯌꯦꯗꯅ ꯂꯥꯏꯔꯤꯛ ꯇꯝꯗꯦꯗꯅ
ꯎꯝ ꯎꯝ ꯀꯔꯤꯒꯤ ꯀꯥꯏ ꯀꯥꯏ ꯆꯠꯂꯨꯕ
ꯑꯗꯨꯝ ꯂꯩꯔꯨꯕ
ꯍꯦꯠ ꯑꯗꯨꯝ ꯂꯩꯔꯨꯕ ꯃꯄꯥꯟ ꯂꯝꯗ ꯊꯣꯛꯅꯉꯥꯏ ꯄꯥꯔꯠꯇꯥꯏꯝ ꯖꯣꯞ ꯀꯥ ꯊꯤꯔꯣꯅꯦ ꯄꯥꯏꯔꯁꯤꯅꯦ
ꯂꯥꯏꯅꯦ ꯄꯔꯥꯇꯥꯏꯝ ꯖꯣꯞꯕꯅꯨꯡꯁꯨ
ꯉꯁꯥꯏ ꯄꯔꯃꯤꯅꯦꯟꯒꯤ ꯊꯤꯔꯛꯑꯣ
ꯀꯥꯡ ꯌꯥꯝꯃꯦ ꯍꯦ
ꯀꯥꯏ ꯂꯩꯔꯤꯒꯦ
ꯍꯜꯂꯣ ꯇꯥꯕ꯭ꯔꯣ
ꯀꯥꯏ ꯂꯩꯒꯦ ꯅꯪꯕꯣ
ꯌꯨꯝꯃꯅꯤꯡꯗ
ꯑꯣ ꯀꯥꯡ ꯌꯥꯝꯃꯦꯅ
ꯎꯝ
ꯎꯝ
ꯈꯣꯏꯒꯤ ꯍꯨꯏ ꯑꯅꯥꯕ ꯑꯍꯨꯨꯝꯁꯤꯅ ꯀꯣꯏ ꯏꯟ ꯏꯟꯅꯩ
ꯍꯧꯖꯤꯛꯀꯥꯟꯁꯤꯕꯨ ꯀꯔꯤ ꯀꯔꯤ ꯌꯦꯟꯖꯥꯡ ꯆꯥꯔꯀꯦ
ꯑꯗꯨꯝ ꯂꯣ ꯍꯂꯣ ꯂꯣꯀꯦꯜꯒꯤ ꯍꯦꯟꯖꯥꯡ
ꯑꯥꯍꯥꯎꯕ ꯉꯥꯛꯇꯪ ꯆꯥꯗꯧ ꯃꯥꯜꯂꯦ
ꯑꯥꯏ ꯍꯥꯎꯕ ꯑꯍꯥꯎꯕ ꯑꯍꯥꯎꯕ ꯆꯥꯕꯁꯦ ꯄꯩꯁꯥꯅꯤꯅꯦ ꯂꯣꯀꯦꯜ ꯂꯣꯀꯦꯜ ꯍꯦꯟꯖꯥꯡ ꯚꯦꯖꯤꯇꯦꯔꯤꯌꯟ ꯑꯣꯏꯔꯦ ꯑꯩꯈꯣꯏꯁꯦ
ꯄꯩꯁꯥꯗꯨ ꯄꯥꯏꯔꯒ ꯄꯩꯁꯥ ꯑꯗꯨꯝ ꯄꯥꯏꯔꯒ ꯅꯪ ꯑꯍꯥꯎꯕ ꯑꯍꯥꯎꯕ ꯆꯥꯎ ꯀꯩꯅꯣ ꯍꯤꯡꯉꯉꯥꯏꯁꯤꯗ
ꯎꯝ
ꯂꯤꯛꯇꯅ ꯇꯧꯕꯧꯕ ꯁꯥꯥ
ꯄꯩꯁꯥ ꯂꯩꯔꯗꯤ ꯆꯥꯕ ꯌꯥꯕ
ꯄꯩꯁꯥ ꯂꯩꯇꯦ ꯀꯥꯏꯅ ꯄꯩꯁꯥ ꯂꯩꯔꯒ ꯅꯪ ꯆꯤꯟ ꯌꯥꯝ ꯊꯤꯅꯤ ꯅꯪꯁꯦ ꯀ꯭ꯔꯤꯗ ꯀꯩꯒꯤꯅꯣ ꯅꯪ ꯃꯆꯤꯟ ꯌꯥꯝ ꯊꯤꯁꯦ
ꯄꯦꯁꯥ ꯂꯩꯇꯦ ꯐꯥꯎꯁꯨ ꯇꯥꯏ ꯇꯥꯔꯒ ꯆꯥꯕꯅꯦ
ꯍꯟꯗꯛ ꯍꯟꯗꯛ ꯂꯧ ꯆꯠꯂꯤꯕ꯭ꯔꯥ ꯅꯣꯏ
ꯂꯧ
ꯂꯧ ꯎꯔꯤꯕ꯭ꯔꯣ
ꯎꯔꯤ
ꯅꯣꯏ ꯅꯣꯏ ꯂꯧꯗꯨ ꯁꯪꯉꯝ ꯀꯌꯥꯝ ꯆꯥꯎꯒꯦ
ꯄꯔꯤ ꯑꯃꯒ ꯁꯪꯉꯝ ꯑꯍꯨꯝ
ꯄꯥꯔꯤ ꯑꯃꯒ ꯁꯪꯒꯝ ꯑꯍꯨꯝ ꯆꯥꯎ ꯋꯤꯍꯦ
ꯑꯗꯣ ꯎꯕ ꯇꯝꯄꯥꯛ ꯂꯥꯎꯅꯦ ꯇꯝꯄꯥꯛ ꯅꯣꯏ ꯇꯤꯡ ꯇꯤꯡꯂꯧꯒꯤ ꯐꯧꯁꯦ ꯁꯨꯡꯆꯥꯥ ꯆꯥꯗ꯭ꯔꯤꯅꯦ
ꯄꯥꯛꯂꯧꯔꯣ
ꯍꯣꯏ ꯇꯝꯄꯥꯛ ꯂꯧꯅꯦ
ꯎꯝ ꯅꯣꯏꯅ ꯎꯕ꯭ꯔꯣ ꯃꯤꯅ ꯎꯕ꯭ꯔꯣ ꯀꯃꯥꯏ ꯇꯧꯒꯦ
ꯑꯩꯈꯣꯏꯅ ꯎꯕꯅꯦ
ꯎꯝ ꯑꯗꯨꯗꯤ
ꯑꯗꯨꯗꯤ ꯀꯥ ꯊꯥꯒꯅꯤ
ꯑ ꯆꯍꯤ ꯆꯍꯤꯗ ꯐꯧ ꯀꯌꯥꯝ ꯇꯤꯟ ꯀꯌꯥ ꯂꯧꯋꯦ ꯕꯣꯔꯥ ꯀꯌꯥ ꯂꯧꯋꯦ ꯎꯝ ꯕꯣꯔꯥ ꯅꯠꯇꯦ ꯇꯤꯟ ꯀꯌꯥ ꯊꯣꯛꯑꯒꯦ ꯊꯣꯛ ꯇꯤꯟ ꯀꯌꯥ ꯊꯣꯛꯀꯦꯕ
ꯑꯩꯈꯣꯏꯗꯤ ꯗꯤꯟꯗ ꯑꯣꯟꯗꯦ ꯕꯣꯔꯥꯗꯅꯦ
ꯑꯗꯣ ꯅꯣꯏꯗꯤ ꯕꯣꯔꯥ ꯀꯌꯥ ꯊꯣꯛꯑꯦ ꯕꯣꯔꯥ ꯑꯃꯗ ꯇꯤꯟ ꯀꯌꯥ ꯆꯠꯂꯦ ꯑꯆꯧꯕ ꯑꯣꯏꯗꯣꯔꯣ ꯃꯆꯥ ꯑꯣꯏꯗꯣꯏꯔ ꯕꯣꯔꯥ
ꯑ ꯄꯔꯤꯒꯤꯗꯨꯀꯣ ꯂꯧ ꯑꯅꯤ ꯎꯕꯅꯦꯕ ꯄꯔꯤꯒꯤꯗꯨꯅ ꯇꯨ ꯍꯟꯗ꯭ꯔꯦꯠ ꯑꯗꯨꯝ ꯊꯦꯝ ꯌꯥꯏ ꯁꯨꯛ ꯐꯧ ꯊꯣꯛꯇ꯭ꯔꯕ ꯀꯥꯟꯗ ꯇꯨꯍꯟ ꯌꯎꯗꯕꯁꯨ ꯂꯩ ꯋꯥꯟ ꯅꯥꯏꯟꯇꯤ ꯅꯥꯏꯟꯇꯤ ꯐꯥꯏꯚ ꯑꯗꯨꯃꯥꯏꯅꯀꯣ ꯐꯧ ꯄꯔꯤꯗ ꯑꯗꯨꯝ ꯐꯪꯈ꯭ꯔꯦ ꯑꯗꯨꯝ ꯂꯣꯏꯕ ꯑꯃ ꯗꯨꯗꯤ ꯑꯩꯠ ꯅꯥꯏꯟ ꯇꯤ
ꯕꯣꯔꯥ ꯇꯨ ꯍꯟꯗ꯭ꯔꯦꯠ ꯕꯣꯔꯥ ꯇꯨ ꯍꯟꯗ꯭ꯔꯦꯠ
ꯄꯔꯤ ꯑꯃꯒꯤ
ꯑꯁ ꯑꯗꯨ ꯑꯆꯧꯕ꯭ꯔꯣ ꯕꯣꯔꯥ ꯑꯆꯧꯕ꯭ꯔ ꯕꯣꯔꯥꯆꯧ
ꯅꯠꯇꯦ ꯔꯦꯁꯟ ꯕꯦꯛ ꯂꯥꯛꯄ ꯈꯣꯏꯗꯣ
ꯑꯣ ꯑꯆꯥ ꯑꯆꯥ ꯑꯆꯥ ꯑꯗꯨꯗꯤ ꯕꯣꯔꯥ ꯆꯥꯅꯤ ꯂꯧꯋꯦꯗꯤ ꯑꯥ ꯅꯠꯇꯦꯅꯦ ꯑꯗꯨꯗꯤ
ꯎꯝ ꯑꯃꯗꯨꯅ ꯑꯦꯠꯇꯤ ꯅꯥꯏꯟꯇꯤ
ꯑꯁ ꯑꯗꯨꯗꯤ ꯆꯍꯤ ꯑꯅꯤ ꯒꯨꯝꯕꯗꯤ ꯆꯥꯛꯇꯤ ꯂꯧ ꯑꯃ ꯑꯃꯔꯛ ꯁꯨꯕꯁꯤꯅ ꯆꯍꯤ ꯑꯃꯒꯤ ꯂꯧꯁꯤꯅ ꯆꯍꯤ ꯑꯅꯤ ꯑꯍꯨꯝ ꯆꯥꯕꯒꯤ ꯃꯑꯣꯡꯅꯤꯅꯦ ꯅꯣꯏꯁꯦ
ꯎꯝ ꯑꯗꯨ ꯑꯣꯏꯔꯁꯨ ꯑ ꯑꯗꯨꯒꯤ ꯐꯧ ꯃꯌꯥꯝ ꯗꯨ ꯀꯥꯏ ꯕꯣꯠ ꯄꯨꯝꯕ ꯇꯥꯕꯅꯦ ꯌꯣ
ꯑꯁ ꯃꯍꯥꯖꯣꯟꯅꯤꯅꯦ ꯅꯪꯁꯤꯗꯤ ꯄꯨꯔꯥ ꯃꯥꯍꯥꯖꯣꯟ ꯑꯣꯟꯈꯔꯦ
ꯅꯪꯒꯤ ꯂꯧ ꯑꯣꯏꯗꯧꯔꯤ ꯃꯤ ꯑꯗꯨꯝ ꯌꯥꯝꯃꯤꯗꯣ
ꯑꯩ ꯀꯩꯅꯣꯅꯦ ꯑꯩꯈꯣꯏꯒꯤ ꯏꯁꯥꯒꯤ ꯂꯧ ꯅꯠꯇꯦ ꯃꯤꯒꯤ ꯂꯧꯅꯦ
ꯀꯩꯅꯣ ꯃꯤꯒꯤ ꯂꯧꯅꯤ ꯑꯃꯨꯛ ꯍꯥꯏꯔꯂ ꯑꯩ ꯚꯥꯕ ꯇꯥꯗ꯭ꯔꯦ
ꯃꯤꯒꯤ ꯂꯧ ꯀꯩꯅꯣꯗ ꯎꯕ ꯂꯧ ꯂꯧꯁꯥꯟꯗ ꯎꯕ
ꯑꯣ ꯅꯣꯏ ꯅꯣꯏꯅ ꯎꯕꯤꯕ ꯃꯤꯒꯤ ꯂꯧ
ꯍꯣꯏ ꯂꯧꯁꯥꯟꯗ ꯎꯕ ꯑꯦ ꯑꯦꯛꯖꯥꯝꯄꯜ ꯇꯨ ꯇꯪꯈꯥꯏ ꯇꯪꯈꯥꯏ ꯇꯥ ꯇꯈꯥꯏ ꯆꯥꯕꯤ ꯅꯠꯇꯦ ꯇꯨ ꯍꯟꯗ꯭ꯔꯦꯗ ꯊꯣꯛꯑꯒꯅ ꯃꯣꯏꯗ ꯃꯣꯏꯉꯣꯟꯗ ꯊꯥꯔꯇꯤ ꯐꯣꯔꯇꯤ ꯄꯤꯕ
ꯑꯥ ꯑꯁ ꯑꯗꯨꯗꯤ ꯅꯣꯏꯒꯤ ꯂꯧ ꯂꯩꯇꯦꯅꯦ
ꯅꯣꯏꯒꯤ ꯂꯧ ꯑꯣꯏꯕꯖꯥꯔ ꯍꯥꯏꯝꯅꯤꯅꯦ
ꯀꯗꯥꯏꯗꯒꯤ ꯑ ꯑꯗꯨ ꯂꯧ ꯑꯪ ꯑꯗꯨ ꯂꯧꯎ ꯂꯩꯔꯝꯃꯗꯤ ꯉꯥꯛ ꯉꯠ